ꯎꯝ
ꯑꯁꯤꯗꯤ ꯀꯩꯗꯧꯔꯤꯒꯦ
ꯍꯧꯖꯤꯔ
ꯑ ꯍꯣ
ꯑꯗꯨꯝ ꯍꯤꯞꯄꯤꯗ ꯍꯧꯖꯤꯛ ꯐꯥꯎꯗꯤ
ꯅꯨꯡꯉꯥꯏꯔꯤꯅꯤ
ꯎ ꯒꯦꯝ ꯁꯉꯒꯤ ꯇꯔꯨꯧꯕꯅꯤ
ꯎ
ꯀꯔꯤ ꯇꯧꯒꯅꯤ ꯐꯨꯠꯕꯣꯜ ꯌꯦꯡꯗ꯭ꯔꯣ ꯅꯪꯗꯤꯦ ꯐꯨꯠꯕꯣꯜꯁꯨ ꯌꯦꯡꯗꯦ ꯍꯥꯏꯅꯗꯤꯦ
ꯌꯦꯡꯅꯤꯡꯗꯕꯗꯣ
ꯌꯦꯡꯉꯣ ꯍꯣꯔꯦꯟ ꯍꯌꯦꯡꯗꯤ ꯌꯦꯡꯉꯨꯀꯣ
ꯀꯅꯥ ꯀꯅꯥꯅꯣ ꯍꯌꯦꯡꯗꯤ
ꯌꯦꯡꯁꯤ ꯃꯦꯁꯤ ꯃꯦꯁꯤ ꯀꯥꯡꯄꯨ ꯂꯥꯛꯒꯅꯤ
ꯃꯣꯏ ꯉ ꯃꯅꯤꯗ
ꯉꯥꯡꯒꯅꯤ ꯉꯝꯗ꯭ꯔꯗꯤ ꯁꯤꯔꯦ
ꯑꯩ ꯅꯪ ꯁꯤꯒꯦ ꯍꯥꯏꯕ꯭ꯔꯣ
ꯃꯤꯁꯤ ꯄꯣꯔꯗꯤ ꯏꯁꯁ ꯑꯩ ꯁꯤꯔꯦ ꯍꯥꯏꯕ
ꯑꯦꯁ ꯑꯉꯛꯄꯅꯤꯍꯦ ꯅꯣꯏꯁꯤꯕꯨ ꯅ ꯅꯧꯅꯤꯡꯉꯦ ꯑꯩꯗꯤ
ꯌꯥꯝ ꯅꯨꯡꯁꯤꯗ꯭ꯔꯕ ꯃꯦꯁꯤꯕꯨ
ꯀꯔꯤ ꯀꯥꯗ ꯑꯗ
ꯍ
ꯏꯟꯇꯔꯦꯁ ꯀꯩꯅ ꯏꯟꯇꯔꯦꯁ ꯂꯩꯕ ꯀꯩꯀꯥ ꯌꯥꯝ ꯊꯝꯃꯣꯏ ꯁꯣꯛꯄꯅꯤ ꯀꯩꯅꯣ
ꯏꯁ
ꯑꯁꯦꯡꯕꯅꯤ
ꯄꯨꯕꯤꯌꯨꯔꯣ ꯃꯣꯏꯉꯣꯟꯗ ꯄꯨꯕꯤꯌꯨꯔꯣ ꯑꯩ
ꯌꯥꯏꯅꯦ
ꯍꯝ
ꯃꯣꯏꯗ ꯆꯠꯂꯁꯤꯅꯦ
ꯑꯉꯛꯄꯅꯤ ꯍꯥꯏꯕ ꯅꯨꯄꯥꯁꯤꯡꯁꯤꯀꯣ ꯌꯥꯝ ꯈꯟꯅꯕꯁꯨ ꯌꯥꯎꯔꯝꯃꯅꯤ
ꯈꯪꯅꯔꯃꯅꯤ ꯃꯥ ꯃꯥꯒꯤ ꯐꯦꯟꯁꯗ ꯑꯗꯨ ꯋꯥꯉꯥꯡꯗ ꯑꯗꯨꯝ ꯆꯠꯂꯒ ꯈꯟꯅꯥ ꯑꯃꯁꯨ ꯂꯩꯕꯅꯤ ꯅꯪꯗꯤ ꯏꯟꯇꯔꯦꯁ ꯂꯩꯇ꯭ꯔꯣ ꯐꯨꯠꯕꯣꯜ
ꯑꯥꯏ ꯂꯩꯇꯦ ꯑꯈꯣꯢꯁꯨ ꯂꯩꯇꯦ
ꯂꯩꯒꯗꯧꯕꯅꯤ
ꯑꯗꯨ ꯂꯩꯗꯤ ꯂꯩꯌꯦ ꯑꯗꯨꯕꯨ ꯎꯝ ꯅꯣꯏꯒꯨꯝꯅꯗꯤ ꯇꯧꯗꯦ ꯁꯤꯒꯦ ꯑꯗꯨꯒꯨꯝꯕꯗꯤ ꯍꯥꯏꯗꯤ
ꯋꯥꯔꯤ ꯋꯥꯗꯨ
ꯁꯤꯕꯨꯗꯤ ꯁꯤꯅꯤꯒꯦ
ꯉꯝꯗ꯭ꯔꯗꯤ ꯁꯤꯅꯤ ꯍꯥꯏꯕ ꯅꯠꯇ꯭ꯔꯣ ꯍꯧꯖꯤ ꯍꯌꯦꯡ ꯌꯦꯡꯕ ꯇꯥꯔꯦ ꯃꯣꯏꯗꯣ ꯁꯅꯃ ꯂꯣꯏꯔꯒ ꯅꯠꯇꯦ ꯑꯥ ꯃꯣꯏ ꯁꯅꯕ ꯂꯣꯏꯔꯒ ꯁꯤꯕ꯭ꯔꯥ ꯁꯤꯗꯕ꯭ꯔꯥ ꯍꯥꯏꯕꯗꯣ ꯑꯃꯨꯛ ꯍꯥꯏꯔꯛꯀꯦ ꯑꯩ ꯀꯃꯥꯏ ꯇꯧꯔꯒ ꯂꯩꯕ꯭ꯔꯣ ꯍꯥꯏꯕꯗꯣ
ꯏꯁꯣꯔꯒꯤ ꯃꯈꯨꯠꯇ ꯂꯩ ꯑꯩꯈꯣꯏꯅ ꯁꯤꯅꯤꯡꯕ ꯀꯥꯟꯗ ꯁꯤꯕ ꯌꯥꯗꯦꯅꯦ
ꯑꯗꯨ ꯃꯣꯏ ꯉꯝꯗ꯭ꯔꯗꯤ ꯁꯤꯒꯅꯤ ꯍꯥꯏꯒꯨꯅꯨꯅꯣ ꯀꯔꯤꯅꯣ
ꯋꯤꯔꯤ ꯋꯥꯔꯤꯗ ꯑꯗꯨꯝ ꯂꯥꯛꯆꯕꯅꯤ
ꯒꯦꯝꯁꯨ ꯁꯥꯟꯅꯗ꯭ꯔꯣ ꯅꯪ ꯑꯦꯝ ꯃꯦꯜ ꯒꯨꯝꯕ
ꯁꯟꯗ ꯑꯁ ꯑꯃꯨꯛ ꯁꯅꯔꯗꯤꯀꯣ ꯀꯩꯅꯣ ꯑꯗꯨꯝ ꯁꯅꯥꯅꯤꯡꯕ ꯑꯗꯨꯒꯤ ꯁꯅꯤꯡꯗꯦ ꯍꯧꯖꯤꯛꯀꯥꯟꯗꯤ
ꯌꯥꯝ ꯐꯥꯏꯅꯦ ꯅꯣꯢꯁꯦ
ꯀꯩ ꯐꯕꯅꯣ ꯁꯅꯥꯅꯤꯡꯉꯒ ꯂꯩꯕꯅꯤ ꯑꯗꯨꯕꯨ ꯑꯩꯒꯤ ꯐꯣꯟꯁꯦ ꯈꯔ
ꯒꯦꯝ ꯁꯥꯟꯅꯗꯕ ꯃꯤ ꯄꯥꯛꯄꯗꯤ ꯐꯪꯗ꯭ꯔꯦꯅꯦ
ꯍꯧꯖꯤꯛꯀꯥꯟꯅ ꯁꯥꯟꯅꯗꯕꯩꯅꯦ ꯅꯍꯥꯟꯗꯤ ꯁꯥꯟꯅꯕꯅꯦ ꯑꯩꯁꯨ
ꯑꯗꯨ ꯑꯣꯏꯔꯁꯨ ꯍꯟꯗꯛ ꯇꯧꯔꯤꯁꯨ ꯌꯥꯝ ꯐꯩ
ꯎꯝ
ꯑꯁ ꯍꯟꯗꯛꯗꯤ ꯅꯨꯄꯤꯁꯨ ꯅꯨꯄꯥꯁꯨ ꯒꯦꯝ ꯈꯛꯇ
ꯅꯪꯁꯨ
ꯑꯩꯁꯨ
ꯅꯍꯥꯟꯗꯣ ꯑꯩꯈꯣꯏ ꯑꯥ ꯁꯦꯀꯦꯟꯗ꯭ꯔꯤ ꯀꯥꯔ ꯀꯥꯅꯀꯣ ꯑꯩꯈꯣꯏ ꯏ ꯌꯥꯔ ꯁꯦꯀꯦꯟꯗ꯭ꯔꯤ ꯅꯠꯇꯦ ꯀꯣꯂꯦꯖ ꯀꯥꯔꯀꯥꯟꯗ ꯏꯃꯥꯟꯅꯕꯤꯒ ꯏꯃꯥꯟꯅꯕꯤꯗꯣ ꯂꯥꯛꯄ ꯑꯗꯨꯒ ꯑꯩꯈꯣꯏ ꯑꯩꯅ ꯂꯩꯃꯤꯟꯅꯕ ꯂꯩꯃꯤꯟꯅꯕꯤ ꯑꯥ ꯅꯨꯄꯤ ꯑꯃꯒ ꯑꯩꯈꯣꯏꯗꯣ ꯅꯨꯡꯗꯥꯡꯗ ꯁꯥꯟꯅꯕꯗꯣ ꯇꯨꯝꯗꯕꯤꯗ ꯁꯥꯟꯅꯕꯅꯤꯅꯦ ꯔꯦꯡꯗ ꯁꯥꯟꯅꯥꯕꯒꯤ
ꯂꯣꯏꯔꯦ
ꯑꯗꯨ ꯑꯩꯈꯣꯏꯒꯤ ꯑꯃꯨꯛ ꯀꯩꯅꯣ ꯑꯌꯨꯛꯇ ꯍꯧꯒꯠꯂꯀꯥꯟꯗ ꯏꯅꯔꯖꯤ ꯂꯩꯇꯕꯗꯣ ꯆꯥꯛ ꯌꯦꯟꯁꯥꯡꯁꯨ ꯊꯣꯡꯕ ꯉꯝꯗ꯭ꯔꯕ ꯅꯨꯄꯤ ꯑꯃ ꯂꯩꯌꯦ ꯊꯕꯛ ꯇꯧꯋꯦ ꯑꯗꯨ ꯅꯨꯄꯤꯅ ꯊꯣꯡꯕꯤꯔꯒꯀꯣ ꯆꯥꯔꯒ ꯑꯃꯨꯛꯀꯁꯅꯥꯑꯦ ꯑꯁ ꯁꯅꯔ ꯑꯗꯨꯝ ꯁꯅꯔꯗꯤ ꯉꯝꯗꯗꯤ ꯍꯦꯛ ꯍꯦꯛ ꯍꯦꯟꯅ ꯑꯗꯨꯝ ꯁꯥꯟꯅꯅꯤꯡꯉꯦꯀꯣ
ꯎꯝ ꯉꯃꯗꯤ ꯁꯥꯟꯅꯕ ꯑꯗꯨꯝ ꯉꯟꯅ ꯇꯧꯕꯁꯨ ꯌꯥꯏ ꯉꯝꯗ꯭ꯔꯗꯤꯀꯣ ꯃꯆꯤꯡ
ꯑꯗꯨꯅꯦꯕ
ꯃꯇꯤꯟ ꯀꯥꯕꯒꯤ ꯑꯃ ꯀꯥ ꯗ꯭ꯔꯁꯨ ꯌꯥꯗꯕ
ꯑꯄꯪꯕ ꯊꯕꯛꯅꯤꯗ ꯇꯁꯦꯡꯅꯗꯤ ꯅꯠꯇ꯭ꯔꯣ
ꯎꯝ ꯃꯥꯅꯦ
ꯏꯁꯥꯁꯨ ꯁꯣꯟꯂꯤ
ꯎꯗꯨꯁꯅꯥꯒꯅꯨꯅ ꯅꯪꯁꯨ ꯊꯕꯛ ꯆꯠꯂꯦ ꯑꯃꯨꯛ ꯍꯜꯂꯛꯑꯦ ꯑꯃꯨꯛ ꯁꯅꯥꯑꯦ ꯑꯁ ꯇꯂꯦꯕꯣ
ꯁ ꯑꯗꯨꯝ ꯃꯤ ꯒꯦꯝ ꯁꯅꯥꯁꯦ ꯍꯥꯏꯔꯛꯄꯗ ꯑꯗꯨꯝ ꯌꯥ ꯗꯕꯕꯨ
ꯑꯩ ꯗꯦꯛꯁꯨ ꯂꯩꯕꯒꯤ
ꯑꯣ
ꯍꯦꯛ ꯇꯣꯛꯕꯁꯨ ꯌꯥꯗ꯭ꯔꯤꯅꯦ ꯒꯦꯝꯗꯣ ꯐꯖꯅ ꯁꯦꯝꯃꯒ ꯁꯅꯥꯕꯗꯣ
ꯀꯔꯤ ꯌꯦꯟꯁꯥꯡ ꯊꯥꯡꯗꯣꯏꯔꯣ ꯉꯁꯤꯗꯤ
ꯈꯪꯗꯦ ꯀꯩ ꯏꯟꯁꯥꯡ ꯊꯣꯡꯗꯣꯏꯔꯥ ꯈꯪꯗ꯭ꯔꯗ ꯑꯩꯈꯣꯏ ꯏꯃꯥꯈꯣꯏꯁꯨ ꯂꯩꯇꯕꯅꯤꯅ ꯑꯁ ꯌꯥꯝ ꯇꯜꯂꯦꯕꯣ
ꯍꯌꯦꯡ ꯂꯥꯛꯒꯦ ꯍꯥꯏꯔꯣ
ꯍꯌꯦꯡ ꯑꯃꯨꯛ ꯂꯥꯛꯀꯅꯤ ꯍꯣꯏ ꯎꯝ
ꯌꯥꯎꯁꯪꯗ ꯂꯩꯕꯁꯤ ꯌꯥꯝ ꯅꯨꯡꯉꯥꯏꯕ ꯃꯥꯟꯅꯤꯅꯦ
ꯑ ꯀꯩꯅꯣ ꯀꯣꯝꯂꯥꯒꯤ ꯐꯥꯔꯝꯗꯣ ꯂꯧ ꯑꯍꯨꯝ ꯑꯣꯏꯕꯒꯤ ꯃꯣꯏꯁꯦ ꯋꯥꯈ꯭ꯔꯦꯕ
ꯑꯠꯆꯥ ꯐꯥꯝꯗꯣ ꯀ꯭ꯌꯥꯝ ꯆꯥꯎꯔꯒ ꯂꯩꯕ꯭ꯔꯣ
ꯑꯅꯤꯕꯨꯗꯤ ꯌꯥꯝ ꯆꯥꯎꯕꯅꯦ ꯌꯥꯝ ꯆꯥꯎꯗꯦꯗ ꯑꯗꯨꯕꯨ ꯑꯃꯗꯤ ꯈꯔ ꯑ ꯆꯥꯎꯕ꯭ꯔꯣ ꯑꯁ ꯂꯧꯕꯁꯨ ꯀꯩꯅꯣ ꯂꯣꯏꯅ ꯈꯪꯗꯦꯗ ꯑꯩꯗꯤ ꯆꯥꯎꯕ꯭ꯔꯣ ꯆꯥꯎꯗꯕ꯭ꯔꯥ
ꯀꯣꯝꯂꯥ ꯀꯣꯝꯂꯥꯒꯤ ꯐꯥꯝꯂ
ꯎꯝ ꯑ ꯄꯤꯑꯦꯕꯀꯣ ꯑꯃꯥꯗꯤ ꯑꯅꯤꯗꯤ ꯀꯔꯤꯅꯣ ꯑꯃꯗꯤ ꯑꯗꯨꯝ ꯍꯦꯛꯂꯒ ꯂꯩꯕꯅꯤ ꯑꯗꯨꯕꯨ ꯑꯅꯤꯗꯣ ꯈꯔ ꯈꯔ ꯄꯤꯛꯂꯤꯑꯦꯕ
ꯎ ꯑꯩꯈꯣꯏ ꯔꯣꯝꯗꯨꯗ ꯀꯣꯝꯂ ꯑꯗꯨꯝ ꯍꯥꯎꯕ ꯃꯇꯝꯗꯤ ꯐꯖꯅ ꯍꯥꯎꯕ ꯑꯗꯨꯝ ꯍꯦꯛ ꯎꯝ ꯄꯥꯟꯂꯛꯄ ꯀꯥꯟꯗꯀꯣ ꯆꯍꯤ ꯑꯅꯤ ꯃꯍꯩ ꯄꯥꯟꯂꯛꯑꯗꯤ ꯑꯗꯨꯝ ꯁꯤꯈ꯭ꯔꯕ
ꯑꯣ ꯍꯤꯗꯥꯛ ꯍꯥꯞꯄꯩꯔꯣ
ꯍꯤꯗꯥꯛ ꯀꯥꯞꯇꯦ ꯑꯗꯨꯝ ꯃꯁꯥꯅ ꯁꯤꯕꯅꯤ
ꯑꯩꯈꯣꯏꯒꯤꯗꯣ ꯌꯥꯝ ꯀꯨꯏꯈ꯭ꯔꯦ ꯑꯁꯤꯁ ꯄꯥꯔꯠ ꯋꯥꯟ ꯃꯅꯥꯛ ꯃꯅꯥꯛꯇꯨꯕꯣ ꯂꯩꯕꯗꯣ
ꯎꯝ
ꯑꯗꯨꯗꯤ ꯌꯥꯝ ꯀꯨꯏꯈ꯭ꯔꯦ ꯑꯩꯈꯣꯏ ꯏꯃꯥ ꯑꯩꯈꯣꯏ ꯏꯃꯥ ꯂꯩꯔꯀꯥꯟꯗ ꯒꯤ ꯑꯗꯨꯝ ꯀꯩꯅꯣ ꯇꯧꯈ꯭ꯔꯦ ꯇꯧꯈ꯭ꯔꯦ ꯑꯗꯣ ꯍꯧꯖꯤ ꯈꯥꯎ ꯍꯤꯡ ꯅ ꯂꯩꯒꯦ
ꯎꯝ ꯑꯗꯨꯝ ꯂꯤꯈ꯭ꯔꯕꯒꯣ ꯑꯗꯨꯝ ꯂꯩꯕꯁꯤꯡꯕꯨꯗꯤ ꯑꯗꯨꯝ ꯄꯥꯛꯇꯤ ꯁꯤꯗꯕ ꯃꯥꯜꯂꯦ
ꯎꯝ
ꯅꯧꯅ ꯍꯧꯕꯁꯤꯡꯗꯣ ꯑꯗꯨꯝ ꯁꯤꯒꯟꯕ ꯃꯥꯜꯂꯤꯦꯗ
ꯑꯣ ꯅꯨꯄꯥ ꯑꯃꯈꯛꯇ ꯀꯩꯅꯣ ꯊꯕꯛ ꯇꯧꯔꯒ ꯂꯩꯌꯦꯦ ꯃꯣꯏꯁꯦ ꯃꯤ ꯌꯥꯎꯗꯕꯒꯤꯔꯥ ꯈꯪꯗꯦ ꯑꯃꯈꯛꯇ ꯋꯥꯔ ꯋꯥꯔꯒ ꯂꯩꯔꯅꯤ ꯃꯥꯗꯣ ꯁꯤ ꯑꯩꯈꯣꯏ ꯆꯦꯆꯦꯒꯤ ꯃꯅꯥꯛꯇ ꯑꯩꯈꯣꯏ ꯃꯅꯥꯛꯇ
ꯊꯕꯛꯇ ꯅꯨꯄꯥ ꯑꯃ ꯈꯛꯇ
ꯎꯝ ꯀꯩꯅꯣ ꯂꯧ ꯂꯤꯡꯉꯉꯩꯒꯤ ꯀꯩꯅꯣ ꯇꯗꯣ
ꯎꯝ
ꯃꯨꯊꯅꯥ ꯇꯧꯔ ꯂꯩꯦꯕ
ꯈꯔꯤ ꯎ
ꯂꯧ ꯂꯤꯡꯅꯤꯡꯉꯥꯏ ꯐꯖꯅ ꯂꯩꯕꯥꯛ ꯁꯦꯝꯕ ꯑꯗꯨꯗꯣ
ꯅꯠꯇꯦ ꯅꯠꯇꯦ ꯐꯧ ꯍꯥꯎꯕꯗꯣ
ꯑꯝ
ꯑꯗꯨꯗꯣ ꯂꯧꯊꯣꯛꯄ ꯑꯃꯨꯛꯀ ꯂꯧꯊꯣꯛꯅꯤꯡꯉꯥꯏ ꯂꯩꯕꯗꯣ
ꯍꯣꯏꯕꯗꯣ
ꯎꯝ
ꯎꯝ
ꯊꯟꯅ ꯀꯩꯅꯣ ꯇꯧꯔ ꯂꯩꯕ
ꯆꯠꯂꯒ ꯃꯇꯦꯡ ꯄꯥꯡꯈ꯭ꯔꯅꯤ
ꯑꯩꯔꯣ
ꯎꯝ ꯍꯥꯏꯒꯗ꯭ꯔꯣ
ꯍ ꯊ ꯈꯪꯗꯦꯔ ꯍꯩꯗꯦ
ꯑꯩꯁꯨ ꯍꯥꯟꯅꯗꯤ ꯇꯧꯅꯤꯗ ꯀꯣꯏꯕꯗꯣ
ꯑꯣ ꯍꯧꯖꯤꯛꯗꯤ ꯍꯩꯇꯔꯣ
ꯈꯪꯉꯅꯤꯗ ꯑꯗꯨꯝꯅꯤꯈꯣꯏꯗꯤ ꯇꯧꯔꯣꯏꯅꯦ
ꯎꯝ
ꯈꯕꯨꯝꯗꯒꯤ ꯃꯤꯁꯤꯡꯗꯤ ꯅꯨꯄꯤꯃꯆꯥꯆꯥ ꯅꯨꯄꯥ ꯃꯆꯥ ꯑꯣꯏꯔꯁꯨꯒꯣ ꯂꯧ ꯂꯤꯡꯅꯤꯡꯕꯗꯤ ꯄꯨꯔꯥ ꯏꯁꯄꯤꯠꯅꯤ
ꯑꯣ ꯊꯕꯛ ꯀꯟꯕ꯭ꯔꯣ ꯑꯗꯨ ꯑꯗꯨ ꯑꯗꯨꯝ ꯅꯣꯏꯒꯤꯔꯣꯝꯗ
ꯊꯕꯛ ꯍꯥꯏꯕꯁꯤ ꯀꯜꯂꯤꯗ ꯃꯤꯅ ꯀꯜꯂꯤ ꯀꯜꯂꯤ ꯍꯥꯏ
ꯑꯗꯨꯃꯤ ꯁꯤꯗꯤ ꯃꯤꯁꯤꯡꯗꯤ ꯑꯗꯨꯝ ꯍꯥꯏꯌꯦꯕ ꯑꯗꯨꯗ ꯊꯕꯛꯀꯃꯅꯦ ꯑꯗꯨ ꯑꯗꯨꯝ ꯍꯥꯏꯌꯦꯕ
ꯊꯕꯛ ꯀꯟꯗꯦꯗ ꯃꯤꯅ ꯌꯦꯡꯉꯤꯁꯦ ꯀꯜꯂꯦ ꯍꯥꯏꯕꯗ ꯀꯔꯤꯒꯤꯅꯣ ꯍꯥꯏꯕ ꯀꯥꯟꯗ ꯂꯧ ꯊꯥꯕ ꯑꯗꯨ ꯃꯇꯝꯗ ꯀꯔꯤ ꯍꯥꯏꯁꯤꯔ ꯇꯞꯅꯀꯣ ꯑꯗꯨꯝ ꯇꯧꯗꯕꯤꯗ ꯊꯨꯅ ꯑꯗꯨꯝ ꯇꯧꯊꯣꯛꯄ ꯑꯗꯨ ꯂꯣꯏꯔꯗꯤ ꯑꯗꯨꯝ ꯂꯩꯕꯅꯤ ꯀꯔꯤ ꯊꯕꯛ ꯇꯧꯅꯤ ꯐꯧ ꯍꯣꯛꯄ ꯀꯥꯟꯅꯗꯤ ꯑꯗꯨꯝ ꯊꯨꯅ ꯂꯣꯏꯁꯤꯟꯕꯀꯣ ꯑꯗꯨ ꯇꯧꯕꯒꯤ ꯋꯥꯅꯦꯕ ꯑꯇꯩ ꯊꯕꯛ ꯂꯩꯇꯦꯕ
ꯑꯣ
ꯍꯦꯛ ꯐꯧ ꯊꯥꯕ ꯂꯣꯏꯔꯗꯤꯅꯦ ꯑꯗꯨꯝ ꯌꯨꯝꯗ ꯂꯥꯏꯔ ꯐꯤ ꯁꯥꯕ ꯈꯛꯇꯅꯤ ꯅꯨꯄꯥꯐꯧ ꯐꯤ ꯁꯥꯕꯅꯤꯅꯦ
ꯑꯩꯁ ꯑꯗꯨ ꯌꯥꯕ꯭ꯔꯣ
ꯑꯩꯁ ꯁꯇꯨꯗꯥꯏꯗꯣ ꯈꯥ ꯇꯥꯕ꯭ꯔꯣ
ꯑꯥ ꯑꯥ
ꯁꯥꯇꯨꯒꯥꯏꯒꯤ ꯃꯤ ꯅꯨꯄꯥꯁꯤꯡꯅꯤ ꯂꯣꯏ ꯐꯤ ꯁꯥꯕ ꯍꯥꯏꯕꯅꯤ
ꯃꯥ ꯃꯥꯒꯤ ꯅꯨꯄꯤꯅꯅꯦ ꯐꯤ ꯁꯥꯔꯒ ꯅꯨꯄꯥꯁꯤ ꯀꯩꯅꯣ ꯐꯣꯠꯄꯗꯣ ꯐꯣꯠꯄ ꯂꯩꯗꯅ ꯑꯗꯨ ꯂꯣꯏ ꯇꯧꯒꯗꯧꯕ
ꯑꯣ
ꯐꯤ ꯁꯥꯅꯤꯡꯉꯥꯏ ꯃꯥꯒꯤ ꯅꯨꯄꯤꯗ ꯑꯇꯩꯅ ꯅꯨꯄꯥꯅ ꯑꯗꯨꯝ ꯇꯧꯕ
ꯅꯪꯗꯤ ꯅꯪꯗꯤ ꯍꯥꯏꯕ꯭ꯔꯣ
ꯑꯩꯗꯤ ꯍꯥꯏꯗꯦꯗ ꯑꯩꯒꯤ ꯏꯆꯦ ꯂꯩꯕ ꯀꯥꯟꯗꯅꯤ ꯁꯨꯃꯥꯏꯅ ꯇꯧ ꯍꯥꯏꯕꯅꯤ ꯈꯤꯇꯪ ꯀꯔꯤꯒꯨꯝꯃ ꯀꯔꯤ ꯍꯥꯏꯁꯤꯔꯥ ꯂꯪ ꯁꯨꯃꯥꯏꯅ ꯇꯧꯕꯗ
ꯎꯝ ꯎꯝ ꯎꯝ
ꯃꯆꯥ ꯃꯆꯥꯗꯤ ꯍꯧꯖꯤꯛꯇꯤ ꯏꯆꯦꯁꯤꯡ ꯌꯨꯝ ꯄꯥꯔꯕꯅꯤꯅꯀꯣ
ꯅꯣꯏ ꯈꯨꯟꯅ ꯄꯥꯝꯕ꯭ꯔꯥ ꯅꯠꯇ꯭ꯔꯒ ꯑꯇꯣꯞꯄꯗ ꯄꯥꯝꯕ꯭ꯔꯣ
ꯈꯨꯟ ꯈꯨꯟ ꯂꯥꯛꯑꯦ ꯑꯗꯨ ꯇꯣꯉꯥꯟꯕꯀꯣ
ꯑꯣ ꯅꯨꯄꯤꯗꯒꯤ ꯍꯥꯏꯌꯦ ꯑꯗꯨꯗꯤ ꯑꯩꯈꯣꯏꯗꯒꯤ ꯍꯥꯏꯔꯝꯅꯤ ꯊꯨꯗ ꯂꯩꯕ ꯅꯨꯄꯥꯁꯤꯡ ꯏꯀꯥꯏ ꯅꯤꯡꯉꯥꯏ ꯂꯩꯍꯦ
ꯈꯪ ꯑꯁꯦꯡꯕꯅꯦ ꯑꯩꯈꯣꯏꯕꯨꯗꯤ ꯈꯪꯗꯦꯗ
ꯁꯠꯇꯨꯗꯥꯏ ꯈꯕꯨꯝ ꯁꯠꯇꯨꯗꯥꯏꯁꯤꯡ ꯅꯨꯄꯥ ꯁꯤꯡꯁꯦ ꯑꯗꯨꯃꯥꯏꯅ ꯇꯧꯋꯦ ꯍꯥꯏꯕꯅꯤ
ꯑꯣ
ꯍꯦꯃꯦꯟꯗ꯭ꯔ ꯃꯣꯏꯁ
ꯑꯩ ꯑꯩꯗꯤ ꯈꯪꯗꯦ ꯃꯣꯏꯒꯤ ꯆꯠꯅꯕꯤ ꯑꯣꯏꯔꯝꯅꯤ ꯎꯝ
ꯍꯦꯃꯟꯇ꯭ꯔ
ꯍꯦ ꯃꯟꯈ꯭ꯔꯦ ꯃꯣꯏꯁꯦ
ꯃꯇꯦꯡ ꯄꯥꯡꯅꯤꯡꯕꯒꯤ ꯑꯣꯏꯔꯕꯝꯅꯤꯅ ꯃꯥꯒꯤ ꯅꯨꯄꯤꯁꯤꯡꯕꯨ
ꯑꯝ ꯃꯣꯏꯅꯄꯤꯤꯅꯁꯨꯦ ꯃꯣꯏ ꯅꯨꯄꯤꯁꯤꯡꯁꯦ ꯁꯨꯃꯥꯏꯅ ꯇꯧꯔꯁꯦ ꯍꯥꯏꯕ ꯀꯥꯟꯗꯀꯣ
ꯎꯝ
ꯍꯣꯏꯅꯔꯦ ꯌꯥꯝ ꯇꯥꯡꯕ ꯐꯤꯁꯨ ꯂꯩꯗꯅ ꯃꯣꯏ ꯁꯥꯕꯗꯣ ꯑꯗꯨꯒꯤꯅꯦꯕ
ꯎꯝ ꯃ ꯃꯥꯕꯥꯎꯁꯨ ꯐꯩꯒ
ꯃꯥꯅꯦ
ꯈꯪꯗꯦ ꯎꯝ
ꯑꯃꯔꯣꯝꯗ ꯐꯩ ꯐꯥꯏꯗꯦ
ꯑꯩ
ꯅꯣꯏ ꯈꯨꯟꯗ ꯄꯥꯔꯠ ꯋꯥꯟꯗꯣ ꯑꯩ ꯒ꯭ꯌꯥꯟ ꯇꯥꯗꯦ ꯅꯨꯄꯥ ꯍ ꯀꯗꯥꯏꯗꯅꯣ ꯑꯅꯤ ꯀꯗꯥꯏꯗꯅꯣ
ꯑꯦ ꯑꯗꯨ ꯑꯩꯈꯣꯏ ꯈꯨꯟꯗꯤ ꯈꯪꯕ꯭ꯔꯣ
ꯎꯝ
ꯑꯩꯈꯣꯏ ꯈꯨꯟꯗꯤ ꯈꯪꯉꯦ
ꯈꯪꯉꯤ
ꯑꯗꯨ ꯃꯊꯛꯇꯅꯦꯕ ꯄꯥꯔꯠ ꯋꯥꯟꯒ ꯇꯨꯗꯨ
ꯈꯪꯗꯕ ꯀꯩꯅꯣ ꯂꯨꯝꯕꯤ ꯃꯇꯥꯏ ꯂꯩꯕꯒꯤꯗ꯭ꯔꯣ ꯅꯣꯅꯦꯗ ꯂꯥꯛꯄ ꯀꯥꯟꯗ
ꯑ ꯃꯇꯥꯏ ꯃꯇꯥꯏꯗ ꯂꯩꯕꯗꯨꯗꯤ ꯑ ꯕꯖꯥꯔꯗꯒꯤ ꯍꯦꯛ ꯂꯥꯛꯑꯒ ꯑꯣ ꯃꯇꯥꯏ ꯑꯃ
ꯎꯝ ꯂꯧꯕꯨꯛ ꯂꯩꯕ ꯑ ꯇꯨꯔꯦꯟ ꯂꯥꯟꯕꯗ
ꯑꯗꯨꯗꯣ ꯄꯥꯔꯠ ꯊ꯭ꯔꯤ ꯑꯗꯨꯒ ꯑ ꯑꯩꯈꯣꯏꯗꯣ ꯅꯠꯇꯦ ꯄꯥꯔꯠ ꯐꯣꯔ ꯑꯗꯣ ꯑꯩꯈꯣꯏꯒꯤꯗꯨꯅ ꯃꯤꯌꯥꯏꯗ ꯇꯥꯕꯅꯦꯕ ꯄꯥꯔꯊꯔ꯭ꯤꯗꯣ ꯃꯤꯌꯥꯏꯗ ꯇꯥꯕꯀꯣ
ꯎꯝ
ꯑꯗꯨꯒ ꯑꯩꯈꯣꯏ ꯍꯦꯜꯂꯗꯤ ꯀꯩꯅꯣ ꯈꯨꯟ ꯑꯃ ꯊꯦꯡꯅ ꯑꯩꯅ ꯁꯤ ꯁꯣꯔꯣꯛ ꯁꯣꯔꯣꯛꯗꯣ ꯑꯗꯨ ꯑꯗꯨꯗꯣ ꯍꯦꯜꯂꯒ ꯈꯔ ꯀꯩꯅꯣꯝ ꯃꯇꯥꯏꯗ ꯑꯃꯨꯛ ꯂꯩꯕꯁꯨ ꯑꯗꯨꯗ ꯄꯥꯔꯠ ꯐꯥꯏꯚ
ꯑꯠꯆꯥ ꯐꯜ ꯐꯥꯏ ꯐꯥꯎ ꯃꯉꯥ ꯐꯥꯎ ꯂꯩꯦꯀꯣ
ꯍꯥ
ꯃꯉꯥ ꯐꯥꯎ ꯂꯩꯀꯣ
ꯃꯉꯥ ꯐꯥꯎ ꯂꯩꯣꯏ
ꯎꯝ
ꯅꯣꯏꯗꯤ ꯅꯣꯏꯗꯤ ꯄꯥꯔꯠ ꯂꯩꯔꯣ
ꯄꯥꯠ ꯂꯩꯇꯦ ꯈꯣꯏꯗꯤ
ꯑꯃ ꯈꯛꯇ ꯀꯣ
ꯎꯝ
ꯑꯣ ꯄꯥꯔ ꯌꯥꯝꯕꯁꯨ ꯃꯤ ꯈꯪꯗꯕꯁꯨ ꯌꯥꯎꯋꯦꯗ ꯍꯧꯖꯤꯛꯀꯥꯟꯒꯤ ꯑꯉꯥꯡꯁꯤꯡ ꯀꯩꯅꯣ ꯇꯧꯕꯗꯣ ꯑꯩꯈꯣꯏ ꯈꯨꯟꯒꯤꯁꯨ ꯃꯤꯁꯤꯡꯗꯨ ꯈꯪꯗꯕꯁꯨ ꯂꯩꯌꯦꯗ
ꯎꯝ ꯄꯗꯤ ꯌꯥꯝꯕꯗꯣ ꯅꯨꯡꯉꯥꯏꯕ꯭ꯔꯣ ꯀꯃꯥꯏꯅ ꯇꯧꯕ꯭ꯔꯣ
ꯈꯪꯗꯦ ꯆꯠꯇꯕꯅꯤꯅ
ꯎꯃ ꯄꯥꯠ ꯆꯠꯅꯥꯗ꯭ꯔꯤꯕꯣ ꯅꯣꯏ ꯑꯇꯣ ꯑꯇꯣꯄ ꯈꯨꯟꯗ
ꯃꯤ ꯑꯇꯣꯞꯄꯗꯤ ꯆꯥꯏ ꯑꯗꯨꯕꯨ ꯑꯩꯈꯣꯏ ꯑꯩꯕꯨꯗꯤ ꯆꯠꯇꯦ ꯆꯠ ꯆꯠꯇꯕ ꯀꯩꯅꯣ ꯆꯠꯅꯤꯡꯉꯥꯏ ꯊꯕꯛꯁꯨ ꯂꯩꯇꯦ
ꯑꯝ
ꯅꯣꯏꯗꯣ ꯌꯥꯔꯒꯅꯤ ꯁꯣꯔꯣꯛ ꯃꯅꯥꯛꯇ ꯂꯩꯕ꯭ꯔꯣ
ꯍꯥꯥ
ꯅꯣꯏ ꯁꯣꯔꯣꯛ ꯃꯅꯥꯛꯗꯥ ꯂꯩꯕ꯭ꯔꯥ
ꯈꯤꯇꯪꯗꯤ ꯀꯩ ꯃꯅꯥꯄꯤꯜ ꯂꯩꯩ ꯍꯥꯏꯕ ꯇꯥꯔꯦ
ꯎꯝ
ꯈꯤꯇꯪꯗꯤ ꯆꯪꯖꯜꯂꯦꯗ
ꯅꯣꯏꯅꯤ ꯍꯗ ꯂꯩꯕꯗꯣ ꯂꯩꯕ ꯅꯨꯡꯉꯥꯏꯕ꯭ꯔꯅꯦ
ꯑꯗꯨꯝ ꯉꯉꯥꯏ ꯍꯥꯏꯕ ꯇꯥꯔꯦ ꯊꯕꯛ ꯆꯠꯂꯒꯀꯣ ꯑꯗꯨꯝ ꯍꯟꯅꯔꯒꯠꯇꯅꯤ ꯈꯔꯤꯗꯥ ꯎꯒꯅꯤ
ꯍꯝ ꯀꯣꯏꯕ ꯆꯠꯇꯕ꯭ꯔꯣ ꯎꯝ ꯁꯨꯇꯤ ꯅꯪꯒꯤ ꯁꯨꯇꯤꯗꯤ ꯀꯔꯝ ꯀꯥꯟꯅ ꯑꯣꯏꯕ꯭ꯔꯣ
ꯑꯩ ꯁꯇ ꯂꯕꯅꯤ
ꯑꯣ ꯁꯟꯗꯦꯗꯗꯤ ꯌꯥꯗꯕ꯭ꯔꯥ
ꯁꯟꯗꯦꯗꯤ ꯌꯥꯗ꯭ꯔꯦ
ꯅꯨꯡꯉꯥꯏꯈꯤꯗ꯭ꯔꯦ ꯇꯂꯦꯕꯨ
ꯇꯪꯉꯅꯤ ꯑꯃꯨꯛ ꯆꯪꯉꯅꯨ
ꯃꯤ ꯑꯇꯣꯞꯄꯁꯤꯡꯅ ꯆꯪꯉꯣ ꯆꯪꯉꯣ ꯍꯥꯏꯔꯒ ꯅꯪꯅ ꯆꯪꯅ ꯆꯪꯉꯒꯥ
ꯀꯩꯗꯧꯔꯒꯦ ꯑꯩꯗꯤ
ꯊꯕꯛ ꯂꯩꯌꯦ ꯆꯪꯅꯤꯡꯕ꯭ꯔꯣ ꯍꯥꯏꯔꯦ ꯃꯤ
ꯎꯝ ꯆꯍꯤ ꯃꯉꯥ ꯀꯩꯗꯧꯗꯣꯏꯅꯣ ꯅꯥ
ꯍꯧꯖꯤꯛ
ꯑꯩꯗꯤ ꯎꯝ ꯑꯩꯈꯣꯏ ꯑꯗꯨꯝ ꯆꯠꯂꯔꯕꯗꯤꯅꯀꯣ ꯑꯩꯈꯣꯏ ꯀꯥꯖꯤꯟꯒꯨꯝꯕ ꯁꯤꯁꯇꯔ ꯂꯣꯏ ꯂꯩꯌꯦꯕ ꯃꯣꯏꯗꯤ ꯑꯩꯗꯤ ꯆꯠꯍꯟꯅꯤꯡꯗꯦꯗꯤ
ꯑꫭ
ꯄ꯭ꯔꯣꯐꯦꯁꯟꯅꯜ ꯂꯥꯏꯟ ꯑꯣꯏꯔꯒ ꯆꯠꯂꯗꯤ ꯑꯗꯨꯝ ꯌꯥꯏ ꯑꯗꯨ ꯅꯠꯇ꯭ꯔꯅ ꯍꯧꯖꯤꯛꯀꯥꯟ ꯄꯪꯆꯥꯠ ꯆꯥꯠꯄꯥ ꯁꯤꯡꯗꯤ ꯀꯅꯥꯗꯦꯕ ꯃꯇꯝ ꯃꯥꯡꯑꯦꯕ
ꯀꯩꯩꯅꫭ ꯅꫭꯛꯏꯁꯤꯕꯨ
ꯀꯩꯁꯨ ꯅꯠꯇꯦ
ꯍꯟꯗꯛꯇꯗꯤ ꯂꯥꯏ ꯂꯥꯛꯔꯕ꯭ꯔꯥ ꯅꯣꯏꯗ
ꯉꯁꯥꯏ ꯉꯁꯥꯏ ꯀꯩꯅꯣ ꯃꯨꯠꯈꯤꯕꯗꯣ ꯂꯥꯛꯇ꯭ꯔꯤꯌꯦ ꯑꯁ ꯑꯩꯈꯣꯏ ꯈꯨꯟꯒꯤꯁꯨ ꯀꯣ ꯒ꯭ꯌꯥꯟ ꯇꯥꯗꯔꯦ
ꯍꯣꯔꯦꯟ ꯑꯃꯨꯛ ꯂꯥꯛꯀꯅꯤꯗ
ꯂꯥꯛ ꯂꯥꯛ ꯂꯥꯛꯀꯦꯔꯥ ꯂꯥꯛꯑꯣꯏꯔꯥ ꯈꯪꯗꯦ
ꯂꯥꯛ ꯀꯅꯤ ꯀꯔꯁꯨ ꯄꯈꯥꯠꯀꯅꯨ
ꯑꯁ ꯀꯔꯤ ꯅꯨꯃꯤꯠꯅꯣ ꯑꯩ ꯀꯩꯅꯣ ꯏꯇꯦ ꯇꯁ ꯊꯥꯝꯕꯗꯣ ꯑꯁ ꯑꯗꯨꯒꯤ ꯅꯨꯃꯤꯠꯗꯨꯒ ꯌꯥꯝ ꯨꯇꯨꯒꯨꯠꯖꯩ ꯍꯥꯏꯕ ꯃꯣꯏꯅ ꯁꯥꯟꯅꯕꯒꯨꯝꯅꯀꯣ ꯑꯃꯨꯛ ꯂꯥꯛꯀꯅꯤ ꯑꯗꯨꯒ ꯑꯃꯨꯛ ꯆꯠꯀꯅꯤ ꯑꯃꯨꯛ ꯂꯥꯛꯀꯅꯤ ꯑꯃꯨꯛ ꯆꯠꯀꯅꯤ ꯑꯁ ꯁꯥꯎꯅꯤꯡꯕꯗꯣ
ꯑꯗꯨ ꯂꯥꯛꯇ꯭ꯔꯦ
ꯑꯗꯣ ꯀꯩꯅꯣ ꯅꯨꯡꯊꯤꯟ ꯈꯔ ꯏꯚꯤꯅꯤꯡ ꯏꯚꯤꯅꯤꯡꯗ ꯂꯥꯛꯑꯦ ꯑꯗꯨꯒ ꯑꯃꯨꯛ ꯆꯠꯇ꯭ꯔꯦ ꯑꯗꯨꯒ ꯂꯥꯛꯑꯀꯥꯟꯗ ꯃꯩꯒ ꯑꯃꯨꯛ ꯂꯥꯛꯇ꯭ꯔꯦ ꯅꫭꯛꯅꯤꯡꯑꯦ ꯈꯨꯟꯗ ꯑꯗꯨꯃꯥꯏꯅ ꯇꯧꯔꯗꯤ ꯂꯩꯕ ꯅꯨꯡꯉꯥꯏꯇꯦ
ꯅꯨꯡꯉꯥꯏꯇ ꯑꯗꯨꯅꯦꯕ
ꯑꯗꯨꯕꯨ ꯑꯩꯈꯣꯏ ꯀꯩꯅꯣ ꯔꯦꯟ ꯂꯩꯕ ꯃꯐꯝꯁꯨ ꯃꯩꯗꯣ ꯑꯗꯨꯝ ꯃꯨꯠꯄꯅꯦ
ꯅꯪ ꯑꯦ ꯅꯣꯏ ꯂꯩꯕ ꯔꯦꯟꯗꯣ
ꯎꯝ
ꯑꯩ ꯍꯥꯟꯅ ꯂꯩꯕꯅꯦ ꯑꯗꯨꯗꯦ
ꯑꯁ ꯊꯥꯖꯗꯤꯍꯦ
ꯅꯤꯌꯥꯝꯕꯗ ꯍꯪꯎ
ꯑꯣ
ꯊꯥ ꯊꯥ ꯇꯔꯨꯛꯀꯨꯝꯕ ꯂꯩ ꯑꯗꯨꯗ ꯑꯩ
ꯅꯨꯄꯤ ꯑꯅꯤ ꯂꯩꯕꯗꯨ
ꯎ ꯎꯝ ꯃꯣꯏ ꯍꯅꯨꯔꯕꯣ
ꯍꯅꯨꯈ꯭ꯔꯦ
ꯀꯔꯝ ꯀꯥꯟꯗ ꯂꯩꯕ꯭ꯔꯣ ꯅꯪꯗꯤ
ꯑꯩꯁꯦ ꯇꯨꯊꯥꯎꯖꯟ ꯀꯌꯥꯗꯅꫭ ꯅꯥꯏꯟꯇꯤꯟ ꯑꯣꯏꯔꯝꯅꯤ
ꯑꯣ
ꯇꯨ ꯊꯥꯎꯖꯟ ꯅꯥꯏꯟꯇꯤꯟꯗ ꯑꯣꯏꯔꯝꯅꯤꯗ
ꯑꯣ ꯑꯣ ꯑꯞ ꯏꯁꯇꯤꯌꯔꯗ ꯂꯩꯕꯔꯥ ꯃꯊꯛꯇ ꯂꯩꯕꯔꯥ ꯃꯈꯥ
ꯃꯊꯛꯗ ꯃꯊꯛ ꯃꯊꯛꯇ ꯀꯥꯕ ꯀꯥꯟꯗ ꯔꯥꯏꯠ ꯁꯥꯏꯠ ꯔꯥꯏꯠ ꯁꯥꯏꯗꯇꯀꯣ
ꯎꯝ
ꯔꯥꯏ ꯆꯥꯏꯠ ꯁꯦꯀꯦꯟ ꯑꯅꯤꯁꯨꯨꯕ ꯔꯨꯝꯗ
ꯑꯣ ꯍꯧꯖꯤꯛꯀꯥꯟꯁꯦ ꯑꯗꯨꯗ ꯎꯝ ꯀꯩꯅꯣ ꯅꯨꯄꯥ ꯑꯃ ꯂꯩꯌꯦ ꯑꯣꯖꯥ ꯇꯥꯔꯒ
ꯑꯝ ꯐꯩꯈꯣꯏ ꯑꯩꯈꯣꯏꯒꯤ ꯃꯤꯔ
ꯅꯠꯇꯦ ꯃꯣꯏꯒꯤ ꯃꯤꯅꯦ
ꯎꯝ
ꯃꯣꯏ ꯑꯅꯤꯗꯨ ꯄꯨꯔꯥ ꯍꯥꯅꯨꯈ꯭ꯔꯕ ꯑꯃꯗꯤ ꯍꯥꯜꯅꯨꯈ꯭ꯔꯕꯅꯤ
ꯍꯅꯨꯈ꯭ꯔꯦꯗ ꯑꯅꯤꯃꯛ
ꯎꯝ ꯃꯤꯇ꯭ꯔꯤ ꯃꯣꯅꯤ ꯍꯥꯏꯔ ꯀꯔꯤꯅꯣ ꯃꯥꯏꯗ ꯇꯧꯒꯅꯤ
ꯎꯥ ꯑꯗꯨ ꯅꯪ ꯂꯩꯔꯀꯥꯟꯗ ꯏꯁꯤꯡꯗꯣ ꯅꯨꯡꯉꯥꯏꯕ꯭ꯔꯥ
ꯏꯁꯤꯡ ꯇꯦꯡꯀꯤ ꯑꯄꯤꯛꯄ ꯂꯩꯕꯅꯦ ꯑ ꯇꯦꯡꯀꯤ ꯀꯩꯅꯣ ꯒꯦꯠ ꯒꯦꯠ ꯂꯣꯝꯗ
ꯑꯣ ꯑꯣ ꯑꯣ
ꯑꯗꯨ ꯍꯥꯏꯖꯤꯜꯂꯒ ꯌꯦꯠꯗꯔꯣ ꯑꯣꯏꯗꯔꯣ
ꯃꯅꯤꯡꯗ ꯂꯩꯑꯦ ꯍꯣꯏ
ꯎꯝ ꯑꯗꯨ ꯆꯤꯡ ꯃꯆꯥ ꯉꯥꯛꯇꯅꯤꯗ
ꯑꯦ ꯑꯇꯣꯞꯄꯗ ꯊꯝꯗꯕ꯭ꯔꯣ ꯁꯦꯟꯇꯦꯛꯁꯀꯨꯝꯕꯗꯣ
ꯑꯗꯨ ꯁꯤꯟꯇꯦꯛꯁ ꯑꯩꯈꯣꯏꯅ ꯃꯇꯝꯗꯤ ꯕ꯭ꯔꯥꯏꯗ
ꯎꯝ
ꯁꯤꯟꯇꯦꯛꯁ ꯑꯆꯧꯕꯁꯨ ꯂꯩꯕꯨꯗꯤ ꯂꯩꯕꯅꯤ
ꯎꯝ
ꯍꯨꯏ ꯍꯨꯏ ꯂꯩꯕꯅꯦ ꯍꯨꯏꯗꯣ ꯁꯤꯈ꯭ꯔꯕ
ꯁꯤꯈ꯭ꯔꯦ ꯍꯥꯏꯌꯦ ꯑꯗꯨ ꯍꯨꯎ ꯁꯤꯔꯀꯥꯟꯗ ꯅꯨꯡꯉꯥꯏꯌꯦ ꯑꯁꯤ ꯈꯔ ꯅꯨꯄꯥ ꯃꯥꯟꯕꯗꯣ
ꯎꯝ
ꯑꯗꯨ ꯑꯗꯨꯗꯣ ꯀꯞꯄ ꯃꯥꯂꯦ
ꯎꯝ
ꯅꯨꯡꯁꯤꯃꯟꯕꯒꯤꯀꯣ ꯅꯨꯡꯉꯥꯏ
ꯅꯣꯏ ꯅꯣꯏ ꯅꯣꯏ ꯂꯩꯕ꯭ꯔꯥ ꯀꯥꯟꯗ ꯁꯤꯕ꯭ꯔꯥ ꯍꯨꯏꯗꯣ
ꯑꯩꯈꯣꯏꯗꯤ ꯍꯧꯖꯤꯛꯀꯥꯟꯅ ꯂꯩꯕꯅꯦ
ꯎꯝ
ꯗꯤꯁ ꯌꯥꯔꯅ ꯖꯅꯋꯥꯔꯤ ꯐꯦꯕꯋꯥꯔꯤꯗꯒꯤ ꯂꯩꯕ ꯍꯧꯕꯅꯦ
ꯎꯝ
ꯅꯨꯄꯤ ꯑꯣꯏꯕꯒꯤꯀꯣ ꯑꯩꯈꯣꯏ ꯅꯨꯄꯤ ꯑꯣꯏꯕꯒꯤ ꯅꯨꯄꯤꯁꯤꯡꯗꯤ ꯈꯔ ꯏꯁꯤꯡꯗꯣ ꯎꯝ ꯑꯗꯨꯝ ꯄꯥꯏꯌꯦꯅ
ꯎꯝ
ꯑꯗꯨꯝ ꯏꯔꯨꯁꯨ ꯏꯔꯨꯕꯒꯤꯀꯣ ꯏꯁꯤꯡ ꯏꯁꯤꯡꯗꯤ ꯈꯔ ꯅꯨꯡꯉꯥꯏꯇꯦꯗ
ꯏꯁꯤꯡ ꯅꯨꯡꯉꯥꯏ ꯈꯔ ꯋꯥꯔꯝꯅꯦ ꯃꯣꯏꯗꯣ
ꯎꯝ
ꯑꯁ ꯌꯥꯝꯅ ꯅꯨꯄꯤꯁꯨ ꯌꯥꯝ ꯂꯩꯕꯅꯤ ꯌꯥꯝ ꯃꯩꯇꯩ ꯅꯨꯄꯤꯁꯤꯡꯁꯨ ꯂꯣꯏ ꯑꯩꯈꯣꯏ ꯂꯩꯕ ꯀꯥꯟꯗ
ꯑꯣ ꯃꯣꯏ ꯅꯨꯄꯤ ꯅꯨꯄꯤ ꯂꯧꯗꯦ ꯍꯥꯏꯕ ꯅꯠꯇ꯭ꯔꯣ ꯅꯨꯄꯥ ꯉꯥꯛꯇ ꯊꯝꯃꯦ ꯍꯥꯏꯌꯦ
ꯊꯝꯝꯕꯅꯤ ꯅꯨꯄꯤꯁꯨ
ꯑꯣ
ꯇ꯭ꯔꯥꯏꯕꯔ ꯅꯨꯄꯤꯁꯤꯡꯁꯨ ꯃꯩꯇꯩ ꯅꯨꯄꯤꯁꯤꯡ ꯂꯩꯕꯅꯤ
ꯑꯣ ꯑꯣ
ꯀꯩꯅꯣ ꯃꯈꯥꯗ ꯐꯦꯃꯤꯂꯤ ꯂꯩꯕꯗꯨꯣ ꯆꯠꯈ꯭ꯔꯕ ꯁꯦꯝꯕꯤ ꯂꯩꯕ ꯂꯩꯕꯅꯦ
ꯑꯅꯤ ꯂꯩꯌꯦ ꯑ ꯀꯪ꯭ꯔꯒꯣ ꯋꯥꯡꯒꯣ ꯀꯣꯅꯥꯔꯁꯨ ꯂꯩꯌꯦꯦꯣꯏ
ꯑꯗꯨ ꯍꯦꯛ ꯆꯪꯕꯗ ꯌꯨꯝ ꯄꯨꯒ ꯌꯨꯝ ꯊꯥꯡꯕꯗꯣ ꯑꯗꯨꯗꯨꯁꯨ ꯂꯩꯕ꯭ꯔꯥ
ꯎꯝ ꯂꯩꯌꯦꯦ
ꯃꯁꯥ ꯀꯪꯕꯗ
ꯎꯝ ꯃꯁꯥ ꯀꯥꯡꯕꯨꯨꯗꯨꯗ
ꯈꯔ ꯑꯍꯟ ꯑꯍꯟ ꯑꯣꯏꯔꯦ
ꯎꯝ
ꯑꯣ
ꯇꯜꯂꯦ ꯑꯗꯨ ꯅꯨꯄꯥꯗꯨꯀꯣ ꯑꯩꯈꯣꯏ ꯀꯩꯅꯣ
ꯋꯥꯉ ꯉꯉ ꯉꯕꯅꯦ ꯑꯗꯨꯗꯤ
ꯑ ꯑꯩꯈꯣꯏꯗꯤ ꯋꯥ ꯉꯥꯡꯅ ꯉꯥꯡꯅꯗꯦꯗ ꯑꯗꯨ ꯇꯜꯂꯦꯕ ꯑꯗꯨ ꯅꯨꯄꯥꯗꯨꯀꯣ ꯑꯩꯈꯣꯏ ꯏꯃꯥꯟꯅꯕꯤꯒ ꯑꯩꯈꯣꯏꯅꯤ ꯀꯩꯅꯣ ꯎ ꯏꯔꯨꯅꯤꯡꯉꯥꯏꯕꯨ ꯑꯗꯨꯃꯅ ꯇꯧꯔꯗꯤ ꯍꯦꯛ ꯍꯦꯛ ꯊꯣꯛꯄꯨꯀꯣ ꯑꯗꯨꯒꯤ
ꯎꯝ
ꯇꯂꯦ
ꯐꯤꯗꯔ
ꯈꯪꯗꯦ ꯑꯪ ꯊꯕꯛ ꯂꯩꯕꯒꯤ ꯊꯣꯛꯄꯗꯤ ꯑꯣꯏꯔꯝꯒꯅꯤ ꯑꯗꯨꯕꯨ
ꯎꯝ ꯑꯩꯈꯣꯏ ꯂꯩꯥꯛꯕ ꯀꯥꯟꯗ ꯇꯃꯦꯡꯂꯣꯡ ꯅꯨꯄꯤꯁꯤꯡꯒ ꯂꯩꯕ ꯅꯕꯅꯤ ꯇꯃꯦꯡꯂꯣꯡ ꯃꯣꯏꯗꯔ
ꯑꯣ
ꯀꯝꯄꯣꯁ
ꯅꯪꯗꯤ ꯅꯟꯊꯗ ꯂꯩꯕ꯭ꯔꯣ
ꯑꯩꯗ ꯏꯅꯥꯎꯅꯨꯄꯥ
ꯑꯣ ꯌꯥꯝ ꯊꯥꯖꯗꯤꯌꯦ
ꯅꯣꯏ ꯗꯗꯥꯁꯨ ꯊꯥꯖꯗꯕꯗꯤ ꯑꯗꯨ ꯃꯥꯒꯤ ꯏꯁꯇꯦꯇꯁꯗꯣ ꯑꯗꯨꯝ ꯎꯕꯗ ꯑꯗꯨꯗ ꯑꯣꯏꯔꯤꯅꯦ
ꯎꯝ
ꯑꯗꯨꯔꯣꯝꯗ ꯂꯩ ꯍꯥꯏꯕꯒꯣ ꯑꯗꯨ ꯑꯣꯏꯔꯗꯤ ꯑꯗꯨꯋꯥꯏꯗ ꯀꯥ ꯂꯩꯕꯁꯦ ꯑꯗꯨ ꯑꯣꯏꯔꯝꯅꯤ ꯑꯩꯅ ꯆꯤꯡꯅ ꯍꯥꯡꯕ
ꯑ ꯌꯥꯏ
ꯌꯥꯏ ꯂꯩꯕꯨꯗꯤ ꯎꯝ
ꯐꯥꯔꯁꯇ ꯏꯅꯥꯎꯅꯨꯄꯥ ꯂꯩꯕ ꯑꯗꯨ ꯑꯗꯨꯗꯒꯤ ꯑ ꯑꯩꯈꯣꯏꯗꯣ ꯔꯦꯟ ꯊꯤꯅꯤꯉꯥꯏ ꯇꯟꯕꯒꯤ ꯃꯥ ꯂꯩ ꯍꯥꯏꯔꯒ ꯂꯥꯛꯄꯅꯦꯕ
ꯎꯝ
ꯑꯗꯨꯒ ꯑꯩ ꯂꯩꯕꯒꯤ ꯗꯗꯥꯁꯨ ꯑꯃꯨꯛ ꯂꯥꯛꯑꯦ ꯑꯗꯨꯒꯤꯅꯦꯕ
ꯎꯝ ꯃꯔꯤꯟ ꯅꯨꯄꯤꯗꯤ ꯌꯥꯝ ꯐꯕꯅꯦ ꯍꯦꯛ ꯏꯔꯨꯕꯗꯨꯗ ꯊꯣꯛꯂꯛꯑꯦ ꯍꯥꯏꯕꯗꯨ ꯑꯗꯨ ꯑꯗꯨꯒꯤ ꯃꯥꯒꯤ ꯅꯨꯄꯤꯗꯤ ꯌꯥꯝ ꯐꯕꯅꯦ
ꯑꯣ ꯑꯩꯈꯣꯏꯗꯤ ꯀꯌꯥ ꯋꯥꯗꯣ ꯉꯥꯡꯅꯗꯦꯗ
ꯎꯝ
ꯀꯩꯒꯤꯅꯣ ꯈꯪꯗꯦ ꯑꯁ ꯋꯥ ꯉꯥꯡꯅꯤꯡꯉꯥꯏꯁꯨ ꯂꯩꯇꯦꯗ
ꯎꯝ ꯍꯟꯗꯛꯇꯤ ꯁꯥꯔꯝꯅꯤꯀꯣ
ꯁꯥꯏ ꯍꯣꯏ ꯑꯗꯨꯕꯨꯀꯣ ꯈꯨꯟꯗꯅ ꯍꯦꯟꯅ ꯁꯥꯏꯗ
ꯈꯨꯟꯗ
ꯎꯝ
ꯎꯝ ꯅꯣꯏ ꯅꯣꯏꯗꯨꯁꯨ ꯊꯤ ꯀꯟꯅ ꯁꯥꯕ꯭ꯔꯅꯦ
ꯑꯩꯈꯣꯏꯁꯤꯁꯨ ꯁꯥꯏ ꯑꯗꯨꯕꯨ ꯅꯣꯅꯦꯗꯒꯤꯗꯤ ꯈꯔ ꯏꯪꯉꯕꯅꯤ ꯅꯣꯅꯦꯗꯗꯤ ꯐꯩꯌꯦ ꯑꯗꯨꯕꯨ ꯅꯣꯅꯦꯗꯗꯤ ꯌꯥꯝ ꯁꯥꯏꯌꯦꯕ
ꯎꯝ ꯑꯩ ꯀꯩꯅꯣ ꯈꯨꯝ ꯑꯗꯨꯗ ꯂꯩꯕꯅꯦꯕ ꯊꯣꯡ ꯂꯥꯟꯕ ꯀꯥꯟꯗ ꯈꯨꯟꯕꯤ ꯂꯩꯕꯗꯣ
ꯑꯣ ꯑꯗꯨꯗꯁꯨ ꯂꯩꯕ
ꯑꯩꯈꯣꯏꯒꯤ ꯌꯨꯝ ꯂꯩꯅ ꯃꯈꯥꯗ ꯑꯗꯨꯗ ꯑꯗꯨꯝ ꯃꯔꯛ ꯂꯛ ꯂꯥꯛꯄꯗ ꯑꯁ ꯁꯥꯃꯟꯕꯒꯤ ꯂꯩꯕ ꯋꯥ
ꯑꯥꯍꯥ ꯅꯣꯏꯔꯣꯝꯗꯗꯤ ꯏꯪꯉꯝꯒꯅꯤꯀꯣ ꯅꯣꯏ ꯈꯨꯟꯗ
ꯎꯝ ꯏꯡꯉꯤ ꯁꯥꯕꯨꯗꯤ ꯁꯥꯏ ꯑꯗꯨꯕꯨ ꯅꯨꯡꯉꯥꯏ
ꯅꯪꯢ ꯅꯪ ꯅ ꯆꯥꯛ ꯎꯝ
ꯈꯪꯗꯦ ꯑꯩ
ꯅꯪꯅ ꯊꯣꯡꯗꯣꯢꯔꯣ
ꯈꯪꯗꯦ ꯀꯅꯥꯅ ꯊꯣꯡꯒꯦꯔꯥ ꯑꯩꯅ ꯊꯣꯡꯒꯦꯔꯥ ꯊꯣꯡꯉꯁꯨ ꯌꯥꯏꯗ ꯊꯣꯡꯗꯕꯁꯨ ꯀꯨꯏꯈ꯭ꯔꯦ ꯑꯩ ꯀꯔꯝ ꯀꯥꯟꯅꯣ ꯑꯩꯅ ꯊꯣꯡꯕꯗꯣ ꯑꯣ ꯏꯃꯥ ꯂꯥꯛꯄꯗꯒꯤ ꯊꯣꯡ ꯊꯣꯡꯗ꯭ꯔꯤꯌꯦ
ꯑꯆꯥ
ꯍꯌꯦꯡ ꯑꯌꯨꯛꯇ ꯍꯧꯒꯠꯂꯒ ꯆꯥꯛ ꯊꯣꯡꯗꯧ ꯃꯥꯜꯂꯦ ꯑꯩ
ꯆꯥꯛ ꯊꯣꯡꯕꯁꯦ ꯕꯤꯠꯅꯤ ꯀꯩꯅꯣ
ꯃꯇꯝ ꯂꯦꯂꯒ ꯀꯣ
ꯎꯝ
ꯃꯇꯝ ꯂꯦꯜꯂꯒ ꯊꯣꯡꯉꯁꯨ ꯕꯤꯠꯅꯤ
ꯎꯝ
ꯌꯥꯝ ꯀꯨꯏꯗ꯭ꯔꯣ
ꯀꯨꯏꯗꯔꯣ ꯍꯥꯏꯕꯗꯤ
ꯅꯪ ꯌꯦꯡꯕ꯭ꯔꯥ
ꯑ
ꯎꯕ꯭ꯔꯥ
ꯑꯗꯨ ꯍꯣꯔꯦꯟ ꯑꯃꯨꯛ ꯇꯧꯔꯛꯀꯦꯀꯣ ꯐꯔꯦ ꯗꯨꯗꯤ ꯎꯝ